ꯑꯣ
ꯀꯩꯗꯧꯔꯤꯅꯣ ꯍꯜꯂꯣ
ꯃꯥꯅ ꯌꯥꯗꯦ ꯍꯥꯏꯒꯦ
ꯇꯥꯥꯏ ꯇꯥꯏ ꯇꯥꯔꯕꯣ
ꯇꯥꯕ꯭ꯔꯣ ꯑꯣ ꯀꯩꯗꯧꯔꯤ ꯅꯣ
ꯇꯥꯏꯌꯦ ꯐꯝꯅ ꯂꯩꯌꯦ
ꯌꯥꯝ ꯇꯟꯕ ꯃꯥꯟꯂꯤ ꯅ ꯅꯪꯒꯤꯦ ꯈꯣꯟꯖꯦꯜꯁꯦ
ꯇꯟꯗꯦ ꯇꯟ ꯗꯕꯒꯤꯅꯦ
ꯇꯟꯕ ꯃꯥꯟꯂꯤꯗ ꯅꯪꯒꯤ ꯈꯣꯟꯖꯦꯜꯁꯤꯗꯤ
ꯍꯥ ꯍꯥ
ꯐꯝꯕꯒ ꯂꯩꯒꯅꯣ ꯋꯥꯛꯀꯤꯡ ꯆꯠꯂꯣ
ꯁꯦꯁ ꯐꯝꯕꯅ ꯐꯝꯕꯅ ꯍꯛꯆꯥꯡ ꯐꯕꯅꯤ ꯍꯥꯏ
ꯑ ꯐꯔꯃꯅꯤ ꯆꯦꯟꯂꯣ ꯆꯦꯟꯂꯗꯤ ꯍꯨꯃꯥꯡ ꯊꯣꯛꯔꯅꯤ ꯍꯨꯃꯥꯡ ꯊꯣꯛꯑꯗꯤ ꯅꯁꯥꯗꯨ ꯐꯒꯠ ꯂꯥꯛꯇꯣꯏ ꯅꯦ ꯀꯩꯅꯣ
ꯂꯣꯏꯅꯥ ꯁꯥꯕꯅ ꯁꯥꯕꯅ
ꯍꯧꯖꯤꯛꯇꯛꯇꯤ ꯏ ꯍꯦꯛ ꯀꯩꯅ ꯂꯩꯥꯏ ꯍ ꯍꯗ ꯃꯊꯥꯖ ꯔꯦꯗꯥ ꯎꯝ
ꯏꯁꯩ ꯍꯧꯧꯁꯦ ꯌꯥꯝ ꯄꯥꯝꯕ ꯃꯥꯜꯂꯣ
ꯈꯪꯅꯤꯑꯦ ꯅꯪꯅ ꯍꯥꯏꯔꯛꯄ ꯋꯥꯗꯅ
ꯅꯪꯒꯤꯀꯣꯟꯗꯗꯨ ꯑꯔꯝ ꯃꯗꯤ ꯑꯗꯨꯃ
ꯍꯩꯔꯣꯏ ꯍꯥꯏꯔꯣꯏ
ꯑ
ꯑꯩ ꯏꯁꯩ ꯁꯛꯄ ꯍꯩꯗꯤꯌꯦ ꯋꯥ ꯄꯣꯛꯈꯥꯏꯕꯒꯤ ꯈꯣꯟꯗꯣ ꯃꯥꯟꯕꯗꯅꯦ ꯑꯩꯒꯤ ꯈꯣꯟꯜ ꯈꯉꯕ
ꯎ ꯃꯥꯜꯂꯣꯏ ꯃꯥꯜꯂ ꯑꯗꯨꯝ ꯇꯅꯗꯤ ꯀ ꯑꯗꯨꯝ ꯍꯩꯔꯛꯀꯅꯤꯕ ꯅꯁꯥꯅꯊꯟꯇ ꯃꯤ ꯃꯤꯗ ꯂꯩꯌꯦꯦ ꯅꯪꯅ ꯊꯋꯥꯏ ꯌꯥꯎꯅ ꯇꯝꯈ꯭ꯔꯗꯤ ꯑꯁ ꯀꯩꯅꯣꯃꯤ ꯍꯧꯖꯤꯛ ꯐꯥꯎꯕꯁꯤꯡꯒ ꯆꯞ ꯃꯥꯟꯅꯒ ꯊꯣꯛꯒꯅꯤ
ꯑꯗꯨꯗꯤ ꯑꯩꯉꯣꯟꯗ ꯇꯝꯕꯤꯌꯣ ꯍꯣꯏ
ꯍꯣꯏ ꯇꯝꯕꯤꯔꯒ ꯂꯣꯏꯔꯦ ꯀꯩꯅꯣ
ꯑꯣꯖꯥ ꯑꯣꯖꯥ ꯑꯣꯖꯥ ꯄꯨꯔꯒ ꯂꯥꯛꯑꯣ ꯑꯩꯕꯨ ꯇꯝꯅꯕ
ꯑꯣꯖꯥ ꯄꯨꯔꯗꯤ ꯄꯁꯥ ꯇꯒꯅꯤ ꯍꯥꯏ
ꯅꯠꯇ꯭ꯔꯒ ꯅꯪꯅ ꯇꯧꯤꯒꯦ ꯍꯥꯏꯕ꯭ꯔꯥ
ꯑꯣꯖꯥꯗꯣ ꯗꯦꯛꯑꯅꯤ ꯑꯃꯨꯛ ꯀꯧꯔꯅꯤ ꯐꯖꯅ ꯋꯥꯔꯤ ꯁꯥꯔꯅꯤ ꯑꯗꯨ ꯃꯇꯨꯡꯗ ꯑꯣꯖꯥꯗꯣ ꯌꯥꯔꯣꯏꯔ ꯌꯥꯔꯣꯏꯔꯥ ꯃꯥꯒꯤ ꯀꯩꯅꯣ ꯀꯩ ꯍꯥꯏꯗꯣꯏꯅꯣꯗꯣ ꯉꯥꯏꯗꯣꯏꯅꯤ ꯑꯁ ꯃꯇꯝ ꯌꯥꯝ ꯆꯪꯉꯤꯗ ꯍꯣꯏ ꯆꯪꯕꯗꯤ ꯆꯪꯕ ꯇꯥꯔꯦꯀꯣ ꯃꯇꯝ ꯆꯪꯕꯅꯤꯅ ꯑꯗꯨꯝ ꯀꯩꯅꯣ ꯃꯥꯅ ꯐꯖꯅ ꯇꯥꯛꯈ꯭ꯔꯗꯤ ꯑꯗꯨꯝ ꯐꯥꯎꯗꯣꯏꯅꯤꯅꯀꯣ ꯐꯥꯎꯔꯕꯗꯤ ꯌꯥꯔꯦꯅꯥ
ꯎꯝ ꯑꯗꯨꯗꯅꯅꯦ ꯑꯣꯖꯥ ꯄ ꯄꯨꯔꯒ ꯑꯗꯨꯅꯅꯦ ꯑꯣꯖꯥ ꯄꯨꯔꯒ ꯂꯥꯛꯑꯣ ꯍꯥꯏꯁꯦ ꯑꯩꯅ ꯇꯥꯅ ꯇꯥꯕ꯭ꯔꯣ ꯇꯥꯗꯕ꯭ꯔꯣ
ꯀꯩꯅꯣꯗꯨꯗꯤ ꯅꯪꯉꯣꯟꯗꯗꯒꯤꯔ ꯏꯉꯣꯟꯗꯒꯔ ꯇꯥꯕꯕ ꯇ ꯑꯗꯨꯕ ꯇ꯭ꯔꯠꯇ ꯇꯧꯔꯤꯁꯦ
ꯇ꯭ꯔꯠ ꯇ꯭ꯔꯠ ꯇꯧꯔꯤꯗꯣ
ꯑꯥ
ꯈꯪꯗꯦ
ꯇꯔ ꯇꯔꯥ ꯇꯧꯔꯤꯔ ꯀꯥꯏꯗꯒꯤꯅꯣ ꯇꯧꯔꯛꯏꯅꯦꯍꯦ
ꯑꯦ ꯐꯤꯁꯨꯨꯔꯣꯏꯗ꯭ꯔꯣ
ꯆꯨꯔ
ꯀꯩꯗꯧꯕꯒꯤ
ꯆꯜꯂꯦ
ꯆꯨꯅꯤ ꯆꯨꯇꯣꯛꯑꯅꯤ
ꯑꯁꯤꯟꯅꯤꯡꯗꯦ ꯍꯧꯖꯤꯛꯇꯤ ꯇꯨꯝꯅꯤꯡꯉꯥꯏ ꯑꯩ ꯑꯣ ꯍꯕꯔꯒꯂ ꯌꯦ ꯉ ꯔꯤꯒꯤ ꯇꯝꯛ ꯇ
ꯁꯥꯔꯀꯥꯟꯁꯤꯗ ꯀꯃꯥꯏ ꯑ ꯅꯥꯔꯅꯤ
ꯑꯗꯨꯗꯤ ꯁꯥꯗ꯭꯭ꯔꯦ ꯏꯪꯒꯤꯗꯅ ꯉꯁꯥꯏꯗꯤ ꯁꯥꯕ ꯉꯁꯥꯏꯗꯤ ꯁꯥꯕꯅꯦ ꯍꯧꯖꯤꯛꯗꯤ ꯁꯥꯗ꯭꯭ꯔꯔꯤꯕ
ꯎꯝ ꯈꯪꯗꯦ ꯑꯩꯈꯣꯏꯔꯣꯝꯗꯗꯤ ꯑꯗꯨꯝ ꯐꯖꯅ ꯁꯥꯏ ꯍꯨꯃꯥꯡꯁꯨ ꯁꯧꯒꯦ ꯇꯧꯔꯤ
ꯑꯗꯗꯤꯁꯗ꯭ꯔꯦ ꯑꯗꯨꯗꯤ ꯐꯤ ꯁꯨꯞꯂꯒ ꯇꯨꯝꯕ ꯌꯥꯔꯦꯗ ꯕꯦꯡꯀꯦꯠꯇꯣ ꯀꯝꯄ
ꯅꯣꯏꯒꯤ ꯑꯗꯨꯗꯤ ꯁꯤꯔꯅꯤꯍꯦ ꯑꯩꯈꯣꯏꯗ ꯇꯧꯔꯗꯤ ꯑꯍꯥ
ꯀꯔꯣꯏꯗꯅ ꯀꯣꯏꯗꯒꯤꯗꯒꯤ ꯁꯤꯗꯣꯏ ꯑꯣꯏꯅ ꯐꯔꯅꯤ
ꯑꯦ ꯁꯤꯈꯤꯅꯨ ꯏꯁ
ꯁꯤꯔꯣꯢꯍꯦ ꯀꯥꯢꯗꯒꯤ ꯁꯤꯗꯣꯏꯅ
ꯎꯝ ꯑꯗ ꯃꯥ ꯍꯧꯖꯤꯛ ꯍꯧꯖꯤꯛꯀꯥꯟꯁꯦ ꯁꯤꯕ ꯍꯧꯖꯤꯛꯀꯥꯟꯁꯦ ꯁꯤꯕ ꯃꯇꯝ ꯑꯗꯨꯝ ꯍꯅꯒꯗꯕ ꯃ ꯊ
ꯍꯧꯖꯤꯛꯀꯥꯟꯁꯦ ꯁꯤꯕ ꯃꯇꯝꯅꯤ ꯀꯩꯅꯣ ꯃꯇꯝꯒ ꯃꯇꯝꯒ ꯐꯠꯇꯕꯗꯨꯒ
ꯎꯝ
ꯎꯝ ꯅꯠꯇ꯭ꯔꯣ
ꯍꯣꯏ ꯍꯟꯅꯍ ꯍꯥꯏꯕꯁꯨ ꯑꯗꯨ ꯆꯨꯝꯗꯤ ꯈꯔꯗꯤ ꯆꯨꯝꯕꯗꯤ ꯌꯥꯌꯥꯕꯨ
ꯍꯥ
ꯐꯖꯤ ꯆꯨꯝꯗꯦ
ꯆꯥꯛꯟꯁꯥꯡ ꯊꯣꯡꯕ ꯍꯧꯔꯣ ꯑꯗꯨꯗ ꯐꯝꯃꯒ ꯂꯩꯔꯅꯨ
ꯁꯤꯁꯤꯡ ꯀ ꯆꯔꯥꯡ ꯆꯥꯡ ꯊꯣꯡꯒꯦ ꯑ ꯂꯣꯏꯔꯅꯤꯍꯦ
ꯑꯣꯝ ꯉꯗꯔꯦ ꯊꯣꯡꯉꯣ ꯇꯣꯡꯉꯣ ꯇꯣꯡꯉꯣ ꯍꯧꯥꯎꯔꯣ
ꯎꯝ ꯉꯟꯃꯜꯂꯁꯨꯀꯣ ꯌꯥꯝ ꯐꯠꯇꯕꯅꯤ ꯆꯥꯛ ꯌꯦꯟꯁꯥꯡ ꯏꯪꯗ꯭ꯔꯗꯤꯀꯣ ꯄꯨꯛꯇꯣ ꯑꯁ ꯅꯨꯡꯉꯥꯏꯇꯕꯅꯦꯀꯣ ꯑꯗꯨꯒꯤꯅꯦ ꯅꯣꯏꯗꯤ ꯉꯟꯅ ꯉꯟꯅ ꯆꯥꯕ ꯑꯣꯏꯔꯝꯝꯕꯅꯤꯕꯨ ꯑꯩꯣꯏꯗꯤ ꯊꯦꯡꯅ ꯆꯥꯕꯒꯤꯀꯣ ꯍꯧꯖꯤꯛ ꯊꯣꯡꯅꯗꯤ ꯑ ꯏꯟꯁꯥꯡꯒ ꯀꯩꯅꯣ ꯆꯥꯒ ꯇꯣ ꯏꯪꯈ꯭ꯔꯅꯤ ꯑ ꯃꯨꯛ ꯥꯔꯅꯤ ꯆꯥꯔꯒ ꯄꯨꯛ ꯅꯨꯡꯉꯥꯏꯔꯣ ꯂꯥꯏꯅꯤꯌꯥꯁ ꯑꯗꯨ ꯁꯔꯨꯛꯄꯗꯤ
ꯀꯩ ꯍꯥꯏꯕꯅꯣ ꯇꯥꯗꯔꯦ ꯇꯥꯕ꯭ꯔꯣ ꯇꯥꯗ꯭ꯔꯦꯅ ꯍꯦ ꯀꯋꯥꯏꯗꯒꯤꯅꯣ ꯇꯥꯔꯦ ꯇꯔꯦꯃ ꯇꯥꯕ꯭ꯔꯣ
ꯎꯝ ꯈꯤꯇꯪ ꯑꯃꯨꯛ ꯀꯥꯔꯕꯣ ꯑꯃꯨꯛ ꯃꯨꯠꯂꯕꯣ
ꯇꯥꯔꯦ ꯇꯥꯔꯦꯃ ꯑꯃꯃꯨꯛ ꯇꯥꯔꯦ ꯍꯧꯖꯤꯛꯅ ꯊꯣꯛꯧꯔꯁꯦ ꯍꯧꯖꯤꯛꯇꯤ ꯀꯩꯅꯣꯝꯅ ꯅꯨꯡꯁꯥ ꯅꯨꯡꯁꯥ ꯁꯥꯕ ꯃꯇꯝꯅ ꯆꯥꯛ ꯌꯦꯟꯁꯥꯡ ꯅꯣꯡꯂꯥꯟꯗ ꯊꯣꯡꯗꯣꯛꯑꯣ ꯏꯪꯗꯔꯒ ꯇꯥꯒ ꯂꯧꯕꯅꯤ ꯀꯩꯅꯣ ꯅꯠꯇ ꯂꯣ